ꯍꯜꯂꯣ
ꯅꯨꯉꯥꯏꯔꯤꯕ꯭ꯔꯣ
ꯍꯜꯂꯣ ꯍꯜꯂꯣ ꯇꯥꯏꯌꯦ
ꯑꯩ ꯈꯣꯟꯖꯦꯜ ꯇꯥꯗ꯭ꯔꯣ
ꯇꯥꯔꯦ ꯇꯥꯔꯦ
ꯀꯔꯤ ꯇꯧꯔꯤꯔꯕ
ꯑꯩꯗꯤ ꯑꯣꯐꯤꯁꯇ ꯐꯝꯔꯤꯌꯦ
ꯑꯁ ꯃꯤꯗꯤ ꯑꯣꯐꯤꯁ ꯆꯠꯂꯒ ꯅꯨꯡꯉꯥꯏꯀꯣ
ꯌꯨꯝꯒꯤ ꯑꯣꯐꯤꯁꯇꯨꯅꯦ ꯀꯩꯅꯣ ꯊꯥꯗꯐꯝꯗꯨꯅꯦ
ꯖꯥꯠ ꯖꯥꯠ ꯅꯤꯍꯦ
ꯆꯥꯛ ꯆꯥꯔꯕꯣ ꯅꯪꯗꯤ
ꯆꯥꯗ꯭ꯔꯤꯌꯦ ꯊꯣꯂꯤꯌꯦ ꯍꯧꯖꯤꯛꯅ
ꯑꯣ ꯅꯪ ꯌꯨꯝꯗ ꯂꯩꯕ꯭ꯔꯣ ꯀꯃꯥꯏꯅ ꯇꯧꯒꯦ
ꯍꯣꯏ ꯌꯨꯝꯗ ꯂꯩꯌꯦ
ꯍꯥꯥ
ꯌꯨꯝꯗ ꯑꯗꯨꯝ ꯂꯩꯌꯦꯕ
ꯑꯣ
ꯅꯪꯗꯤ
ꯑꯩꯁꯨ ꯌꯨꯝꯗ ꯍꯜꯂꯛꯏ ꯁꯨꯇꯤ ꯂꯩꯕꯒꯤ
ꯑꯣ ꯑꯣ ꯀꯅꯥ ꯀꯅꯥ ꯂꯩꯔꯤꯒꯦ ꯌꯨꯝꯗꯗꯤ ꯀꯩꯕ
ꯀꯩ ꯍꯤꯟꯖꯥꯡ ꯊꯣꯡꯅꯤꯡꯉꯥꯏ ꯍꯣꯠꯅꯔꯤꯒꯦ ꯍꯥꯏꯕ ꯅꯣꯏꯕꯨ
ꯑꯣ ꯑꯈꯣꯏꯗꯤ ꯍꯋꯥꯏꯒ ꯍꯋꯥꯏ ꯊꯣꯡꯔ ꯒꯦ ꯉꯁꯤꯗꯤ
ꯍꯋꯥꯏ ꯍꯥꯎꯕ꯭ꯔꯥꯅꯦ
ꯍꯣꯏ ꯏꯟꯁꯥꯡ ꯆꯥꯅꯕ ꯂꯩꯇ꯭ꯔꯤ ꯂꯩꯇꯕ ꯀꯥꯟꯗ ꯍꯋꯥꯏ ꯅꯠꯇ꯭ꯔꯗꯤ ꯎꯄꯥꯏ ꯂꯩꯇ‌ꯦꯅꯦ
ꯆꯕꯁ ꯍꫭꯏ
ꯅꯣꯏꯗꯤ ꯆꯥꯛ ꯊꯣꯡꯉꯕꯣ
ꯊꯣꯡꯈ꯭ꯔ‌ꯦ
ꯀꯩ ꯏꯟꯁꯥꯡ ꯆꯥꯔꯅꯤ ꯉꯁꯤꯗꯤ
ꯑꯩꯈꯣꯏꯗꯤ ꯈꯪꯗꯦ ꯌꯦꯟ ꯆꯥꯗꯧ ꯃꯥꯜꯂꯦ
ꯑꯁ ꯑꯁ ꯅꯨꯉꯥꯏꯀꯣ ꯅꯨꯡꯉꯥꯏꯌꯦꯕ
ꯀꯩ ꯍꯥꯏꯕ ꯍꯥ
ꯅꯨꯡꯉꯥꯏꯌꯦ ꯍꯥꯏꯕ ꯏꯟꯁꯥꯡ ꯍꯥꯎꯒꯗꯧꯔꯦ ꯍꯥꯏꯕ
ꯍꯣꯏ ꯍꯣꯏ
ꯑꯩꯒꯤ ꯈꯣꯟꯖꯦꯜ ꯇꯥꯗ꯭ꯔꯣ ꯇꯥꯗꯕ꯭ꯔꯣ ꯀꯩꯏꯕ
ꯀꯩꯀꯩ ꯍꫭꯠꯔꯤ
ꯑꯣ ꯑꯩꯗꯤ ꯀꯩꯁꯨ ꯍꯣꯟꯅ ꯑꯩꯗꯤ ꯀꯩꯁꯨ ꯍꯣꯟꯅꯗꯦꯗ ꯑꯗꯨꯝ ꯌꯨꯝꯗ ꯂꯩꯔꯒ ꯑꯉꯥꯡ ꯂꯧꯔꯒ ꯑꯉꯥꯡꯁꯤ ꯅꯥꯔꯒ ꯂꯩꯕꯅꯦ
ꯍ ꯑꯗꯨ ꯑꯥ ꯀꯩꯁꯨ ꯂꯩꯇꯦ ꯉꯁꯤꯗꯤ ꯀꯩꯀꯩ ꯑꯩ ꯀꯩꯁꯨ ꯍꯣꯠꯅꯗ‌ꯦꯗꯥ ꯑꯗꯨꯝ ꯂꯩꯔꯤ ꯍꯥꯏꯗꯨꯅꯤ ꯌꯨꯝꯗ
ꯀꯩꯁꯨ ꯍꯣꯠꯅꯗꯅ ꯌꯨꯝꯗ ꯂꯥꯛꯏꯕꯁꯦ ꯌꯥꯝ ꯅꯨꯡꯉꯥꯏꯔꯅꯤꯗ ꯇꯥꯏꯌꯦ ꯇꯥꯏꯌꯦ
ꯍꯜꯂꫭ
ꯇꯥꯏꯌꯦ
ꯑꯣꯐ ꯇꯥꯕ꯭ꯔꯣ ꯍꯥꯏꯗꯤ ꯁ ꯁ ꯁꯠ ꯈꯨꯝꯃꫭ ꯇꯥꯔꯦ ꯇꯥꯔꯦ
ꯎ ꯇꯥꯔꯦ ꯍꯥꯏꯕ ꯑꯩꯒꯤ ꯑꯩꯒꯤ ꯏꯁꯄꯤꯀꯔꯗꯣ ꯅꯨꯡꯉꯥꯏꯇꯕ ꯑꯗꯨꯒꯤꯀꯣ
ꯍꫭꯏ ꯑꯗꯨꯗꯤ ꯅꯪ ꯉꯁꯤ ꯀꯩꯀꯩ ꯇꯧꯈ꯭ꯔꯦ ꯊꯕꯛ ꯇꯥꯏꯌꯦ
ꯀꯩꯁꯨ ꯇꯧꯗꯦꯗ
ꯑꯗꯨꯝ ꯂꯩꯔꯦ ꯑꯗꯨꯝ ꯐ꯭ꯔꯤꯗ ꯂꯩꯔꯕꯣ ꯉꯁꯤ
ꯉꯁꯤꯗꯤ ꯑꯗꯨꯝ ꯍꯣꯏ ꯐ꯭ꯔꯤꯗ ꯑꯗꯨꯝ ꯂꯩꯌꯦꯏ ꯑꯥꯡ ꯑꯉꯥꯡ ꯁ‌ꯦꯟꯅꯥꯔꯒꯀꯣ
ꯍꯣꯏ ꯑꯉꯥꯡ ꯁꯦꯅꯔꯒ
ꯍꯣꯏ ꯑꯉꯥꯡ ꯁ‌ꯦꯟꯅꯥꯔꯒ ꯂꯩꯕ ꯌꯨꯝꯗ
ꯅꯩꯔ‌ꯦꯍꯦ ꯑꯩꯈꯣꯏꯗꯤꯅꯦ ꯉꯁꯤꯅꯦ ꯉꯁꯤꯀꯣ
ꯍꯣꯏ
ꯎꯝ ꯀꯩꯅꯣ ꯑꯥ ꯊꯕꯛ ꯇꯧꯋꯦꯕ ꯁꯣꯔꯣꯛ ꯃꯇꯥꯏꯗ ꯄꯥꯝꯕꯤ ꯑꯃ ꯊꯥꯏꯌꯦꯕ
ꯍꯣꯏ ꯍꯣꯏ
ꯑꯗꯣ ꯅꯥꯄꯤ ꯌꯥꯝ ꯍꯧꯕꯒꯤ ꯅꯥꯄꯤ ꯌꯥꯝ ꯍꯧꯕꯒꯤ
ꯑꯣ ꯑꯣ
ꯑꫭꯐꯩꯗꯣꯛꯄ ꯑꯗꯨꯒꯤ ꯆꯥꯛ ꯆꯥꯃꯤꯟꯅꯔꯦ
ꯑꯣ
ꯑꯗꯨꯒ ꯍꯜꯂꯛꯇ ꯉꯥꯏꯔꯤꯌ‌ꯦ ꯑꯗꯨꯒ ꯌꯨꯝꯗ ꯂꯩꯌꯦ ꯇꯧꯐꯝ ꯈꯪꯗꯕꯩ ꯃꯤ ꯑꯃꯗ ꯀꯣꯜ ꯇꯧꯔꯦ ꯃꯤ ꯑꯃꯗ ꯋꯥꯔꯤ ꯁꯥꯟꯅꯔꯦ ꯑꯁꯤ ꯑꯗꯨꯒ ꯍꯩꯅꯧ ꯆꯥꯔꯦ ꯑꯗꯨꯒ
ꯅꯣꯏ ꯅꯨꯄꯥꯒꯤ ꯄꯨꯟꯁꯤꯁꯦ ꯌꯥꯝ ꯅꯨꯡꯉꯥꯏ
ꯅꯨꯡꯉꯥꯏꯇꯤꯗ ꯅꯨꯄꯤ ꯄꯨꯟꯁꯤꯅ ꯅꯨꯡꯉꯥꯏꯕꯅꯤꯗ ꯅꯨꯄꯥ ꯖꯥꯠ ꯖꯥꯠ ꯀꯣꯏꯕ ꯐꯪꯂꯝꯅꯤ ꯅꯪꯗꯤ
ꯑꯦꯗꯥ ꯑꯗꯨꯗꯒꯤ ꯅꯣ ꯑꯩꯗꯤ ꯃꯧ ꯍꯅꯨꯕꯤ ꯑꯣꯏꯔꯕꯅꯦ ꯑꯩꯗꯤ ꯃꯧꯍꯅꯨꯕꯤ ꯑꯣꯏꯔꯦ ꯂꯩꯁꯥꯕꯤꯅꯦ
ꯑꯣ ꯑꯣ ꯑꯣ ꯅꯪꯗꯤ ꯀꯩꯃꯣ ꯖꯒꯥꯗ ꯂꯩꯒꯦ
ꯑꯩꯗꯤ ꯇꯝꯄꯥꯛꯇ
ꯑꯣ
ꯂꯝꯄꯥꯛꯇꯥ ꯑꯗꯨꯝ ꯂꯩ
ꯑꯣ ꯅꯪ ꯀꯣꯂꯦꯖ ꯀꯥꯕ꯭ꯔꯣ ꯅꯪ ꯑꯉꯥꯡ ꯂꯩꯔꯕꯣ
ꯑꯉꯥꯡ ꯂꯏꯔꯦ ꯑꯩ ꯑꯩ ꯍꯟꯅꯨꯔꯦ ꯍꯥꯏꯔꯒ
ꯑꯣꯍꯣ ꯑꯣꯍꯣ ꯑꯩꯗꯤ ꯑꯣ ꯍꯣ ꯒꯌꯥꯟ ꯇꯥꯔꯦ ꯒꯌꯥꯟ ꯇꯥꯔꯦ
ꯑꯩꯗꯤ ꯍꯣꯏ ꯑꯉꯥꯡ ꯑꯍꯨꯝ ꯂꯩꯔꯦꯕ ꯑꯉꯥꯡ ꯃꯆꯥ ꯑꯍꯨꯝ ꯂꯩꯔꯦꯕ
ꯑ ꯍꯣꯏ ꯀ꯭ꯂꯥꯁ ꯀꯌꯥ ꯀꯌꯥ ꯀꯥꯈ꯭ꯔꯦ ꯃꯣꯏꯗꯤ ꯁ꯭ꯀꯨꯜ ꯀꯥꯔꯕꯣ
ꯍꯣꯏ ꯀꯥꯔꯦ ꯃꯆꯦ ꯑꯅꯤꯁꯦ ꯀ꯭ꯂꯥꯁ ꯑꯃꯅ ꯐꯣꯔ ꯀꯥꯔꯦ ꯑꯃꯅ ꯋꯥꯟ ꯀꯥꯔꯦ ꯑꯃꯁꯤꯅ ꯆꯍꯤ ꯐꯥꯕꯗ ꯉꯥꯏꯔꯤ
ꯁꯩꯅꯦ ꯑꯩꯈꯣꯏ ꯏꯇꯩ ꯃꯈꯣꯏꯁꯨ ꯃꯆꯥꯗꯣ ꯑꯣ
ꯑꯣꯏ
ꯀ꯭ꯂꯥꯁ ꯅꯔꯖꯔꯤ ꯀꯥꯔꯦ ꯑꯃꯅ ꯑꯉꯥꯡ ꯆꯠꯄ ꯍꯩꯇ꯭ꯔꯤ ꯂꯩꯌꯦ ꯏꯌꯥꯝꯕ ꯑꯩꯈꯣꯏ ꯑꯍꯟꯗ
ꯏꯆꯥꯅꯨꯄꯤ ꯑꯍꯟꯅꯤ ꯆꯍꯤ ꯇꯔꯥ ꯐꯥꯒꯗꯧꯔꯦ
ꯑꯣ ꯐꯩꯩꯌꯦ ꯐꯩꯌꯦ
ꯈꯪꯗꯦ ꯐꯕ꯭ꯔꯥ ꯐꯠꯇꯕ꯭ꯔꯥ ꯁꯨꯝ ꯀꯪꯄꯥꯟ ꯄꯥꯂꯤꯕ ꯍꯥꯏꯗꯨꯅꯤ
ꯍꯣꯏ ꯑꯁ ꯍꯁꯤꯡꯕꯗ ꯌꯥꯝ ꯋꯥꯔꯝꯅꯤ ꯍꯟꯗꯛꯇꯤ ꯄꯩꯁꯥ ꯂꯩꯇ꯭ꯔꯗꯤ ꯍꯂꯣ
ꯑꯣ ꯍꯣꯏ ꯇꯥꯏꯌꯦ ꯇꯥꯏ
ꯍꯣꯏ ꯌꯥꯝ ꯋꯥꯔꯝꯅꯦꯕꯀꯣ ꯊꯕꯛ ꯀꯩꯀꯥ ꯇꯧꯗ꯭ꯔꯗꯤ
ꯑꯗꯨꯅꯦ ꯑꯗꯨꯅꯦ
ꯊꯥꯏꯅꯒ ꯃꯥꯟꯅꯗ꯭ꯔꯦꯕ
ꯊꯥꯏꯅꯒ ꯃꯥꯟꯅꯗ꯭ꯔꯦ ꯂꯧ ꯏꯪꯈꯥꯡ ꯂꯧ ꯏꯟꯈꯥꯡ ꯁꯨꯔꯁꯨ ꯍꯥꯟꯅꯗꯒꯤ ꯊꯥꯏꯅꯗꯒꯤ ꯑꯗꯨꯝ ꯐꯥꯗ꯭ꯔꯦꯕꯀꯣ
ꯍꯣꯏ
ꯅꯥꯄꯤ ꯀꯩ ꯀꯥꯏꯁꯦ
ꯍꯣꯏ
ꯅꯥꯄꯤ ꯄꯥꯝꯕꯤ ꯀꯩꯀꯩꯁꯦ
ꯎꯝ
ꯅꯣꯏꯗꯗꯤ ꯁꯥꯗ꯭ꯔꯣ
ꯑꯩꯈꯣꯏꯗꯗꯤ ꯌꯥꯝ ꯁꯥꯕꯗꯤ ꯑꯣꯏꯗꯦ ꯉꯁꯤ ꯅꯨꯃꯤꯠꯇꯤ ꯅꯣꯡ ꯃꯪꯉꯦ ꯅꯣꯡ ꯉꯍꯥꯛꯇꯪ ꯇꯥꯔꯝꯃꯦ
ꯑꯣ ꯑꯩꯈꯣꯏ ꯑꯗꯨꯗꯤ ꯅꯣꯡ ꯗꯤ ꯃꯪꯕ ꯅꯨꯡꯁꯦꯠꯇꯤ ꯁꯦꯠꯄꯀꯣ ꯑꯗꯨꯕꯨ ꯑꯗꯨꯝ ꯁꯥꯕꯗꯣ
ꯍꯣꯏ
ꯅꯣꯡꯁꯨ ꯆꯨꯗꯦ ꯈꯪꯗꯦ ꯀꯨꯝꯁꯤꯁꯦ ꯀꯃꯥꯏꯅ ꯇꯧꯗꯣꯏꯅꯣ
ꯈꯪꯗꯦ ꯂꯧꯒꯤꯀꯣ ꯃꯊꯥ ꯌꯥꯝ ꯁꯥꯟꯅꯔꯝꯅꯤ ꯑꯍꯟꯁꯤꯡ
ꯑꯗꯨꯅꯦ ꯂꯧ ꯎꯕ ꯌꯥꯗ꯭ꯔꯦꯕ
ꯍꯣꯏ ꯑꯩꯗꯤ ꯆꯍꯤ ꯀꯨꯟꯅꯤꯊꯣꯏꯗ ꯉꯥꯏꯔꯒꯦ ꯀꯣꯂꯦꯖ ꯀꯥꯔꯤꯅꯦ
ꯑꯣ ꯌꯥꯝ ꯑꯉꯥꯡ ꯑꯣꯏꯔꯤꯌꯦ ꯑꯗꯨꯗꯤ
ꯍꯣꯏ ꯀꯣꯂꯦꯖ ꯑꯥ ꯀꯣꯂꯦꯖ ꯀꯥꯔꯦ ꯑꯗꯨ ꯊꯥꯔꯠ ꯁꯦꯃꯤꯁꯇꯔ ꯑꯍꯨꯝ ꯁꯨꯔꯦ ꯂꯣꯏꯕ
ꯑꯣ ꯑꯣ ꯌꯥꯝ ꯑꯉꯥꯡ ꯑꯣꯏꯔꯤꯌꯦ ꯑꯩꯗꯤ ꯀꯨꯟꯊ꯭ꯔꯥ ꯁꯨꯒꯗꯧꯔꯦ ꯊꯥꯔꯇꯤ ꯁꯨꯒꯗꯧꯔꯦ
ꯍꯥꯏꯥꯏꯒꯦ ꯍꯥꯏꯥꯏꯒꯦ ꯑꯁ ꯄꯩꯁꯥ ꯌꯥꯝ ꯆꯪꯕꯅꯤꯅ ꯀꯣꯂꯦꯖ ꯀꯥꯕꯁꯦ
ꯂꯩꯕ
ꯑꯩꯈꯣꯏ ꯇ꯭ꯔꯦꯗꯤꯡ ꯆꯠꯄꯁꯦ ꯄꯩꯁꯥ ꯌꯥꯝ ꯆꯪꯉꯦꯕ
ꯍꯣꯏ ꯑꯣ ꯀꯔꯤ ꯇ꯭ꯔꯦꯟꯅꯤꯡꯅꯦ ꯍꯥꯏꯕ
ꯑꯩ ꯕꯤ ꯇꯦꯛ ꯇꯝꯃꯤꯅꯦ
ꯑꯣ ꯑꯣ
ꯈꯪꯕ꯭ꯔꯣ ꯏꯟꯖꯤꯅꯤꯌꯥꯔ ꯍꯥꯏꯕꯗꯤ ꯏꯀꯥꯏꯌꯦ ꯏꯟꯖꯤꯅꯤꯌꯥꯔꯒꯤ ꯂꯥꯏꯟꯗꯅꯦ ꯍꯥꯏ
ꯑꯣ ꯑꯣ ꯐꯩꯅꯦ ꯑꯗꯨꯗꯤ ꯐꯖꯅ ꯇꯝꯃꯣꯀꯣ
ꯍꯣꯏ ꯍꯣꯠꯅꯔꯤꯅꯦ ꯑꯗꯣ ꯈꯪꯗꯦ ꯍꯟꯗꯛ ꯎꯝ ꯄꯩꯁꯥ ꯅꯝꯃꯒ ꯌꯥꯝ ꯆꯪꯅꯩꯌꯦꯕ ꯊꯕꯛꯇꯣ ꯍꯥꯏꯗꯤ ꯂꯥꯏꯔꯤꯛ ꯍꯩꯕ ꯍꯩꯇꯕ ꯈꯪꯗ꯭ꯔꯦꯕ ꯑꯩꯈꯣꯏ ꯂꯝꯗꯝꯁꯤꯗꯤ ꯑꯗꯨꯒꯤ ꯋꯥꯔꯤꯅꯤ
ꯍꯣꯏ ꯑꯗꯨꯕꯨꯗꯤ ꯆꯨꯝꯕ
ꯎꯝ
ꯑ ꯍꯧꯖꯤꯛꯇꯤ ꯑꯃ ꯑꯣꯏꯔꯣ ꯑꯃꯕꯨ ꯑꯣꯏꯔꯣ ꯇꯧꯔꯤꯗꯤ ꯊꯕꯛ ꯄꯩꯁꯥ ꯉꯥꯛꯇ ꯑꯣꯏꯕꯅꯤꯅꯀꯣ
ꯍꯣꯏ ꯅꯪ ꯑꯩꯕꯨ ꯍꯥꯏꯕꯗꯤ ꯊꯕꯛꯄꯨ ꯁꯨꯅꯤꯡꯉꯗꯤꯀꯣ ꯊꯕꯛ ꯂꯣꯏ ꯂꯩꯕꯅꯦ
ꯍꯣꯏ
ꯇꯟꯗ꯭ꯔꯗꯤ ꯅꯪ ꯑꯩꯗ ꯂꯩꯔꯤꯦꯗ ꯑꯗꯨꯝ ꯍꯥꯏꯕꯗꯤ ꯄꯩꯁꯥ ꯄꯥꯏꯕ ꯄꯥꯏꯗꯕ ꯍꯥꯏꯗꯣ ꯍꯣꯏ ꯍꯣꯏ ꯐꯨꯠꯕꯣꯜ ꯀꯩꯀꯥꯗꯤ ꯌꯦꯡꯕ꯭ꯔꯣ ꯍꯧ ꯌꯦꯡꯉꯝꯃꯔꯣꯏꯀꯣ
ꯅ ꯃ ꯉꯝꯗ꯭ꯔꯦꯗ ꯑꯗꯨ ꯌꯦꯦꯡꯕꯁꯨꯁꯤꯗꯦꯟ ꯍꯥꯥ ꯄꯨꯨꯝ ꯊ ꯍ꯭ꯔ ꯍꯗꯦ ꯅꯍ
ꯍ ꯍꯣꯏ ꯊꯕꯛ ꯌꯥꯝ ꯆꯤꯜꯂꯝꯃꯅꯤꯕ
ꯍ ꯆꯤꯟꯗꯗ ꯑꯗꯨ ꯑꯁꯃꯅꯦ
ꯑꯥ ꯎꯝ ꯑꯣ
ꯔꯕꯕꯥ
ꯇꯞ ꯀꯩꯍ ꯍꯥꯏꯦꯕ
ꯃꯕꯀꯣ
ꯏꯃꯥ ꯏꯄꯥ ꯀꯩ ꯍꯥꯏꯕ
ꯁꯨꯅ ꯂꯩꯥꯏꯔꯤꯕ꯭ꯔꯕ
ꯍꯣꯏ ꯂꯩꯔꯤꯑ ꯂꯩꯔꯤꯑꯦ꯫ ꯑꯩꯈꯣꯏ ꯏꯕꯨꯡ ꯃꯤ ꯇꯔꯦꯠꯅꯦ ꯄꯨꯂꯞ ꯑꯗꯣ꯫ ꯄꯨꯜꯂꯞ ꯍꯥꯏꯔꯗꯤ ꯍꯧꯖꯤꯛꯇꯤ ꯃꯤ ꯇꯔꯥ ꯑꯣꯏꯔꯦ ꯏꯇꯩꯃꯈꯣꯏ ꯂꯥꯛꯑꯕꯅꯤꯅ ꯀꯣ꯫
ꯑꯣ ꯑꯣ꯫
ꯃꯖꯥꯒ꯫ ꯏꯌꯥꯝꯕ ꯑꯍꯟꯗ ꯅꯨꯄꯤ ꯊꯤꯔꯦ ꯏꯌꯥꯝꯕ ꯑꯍꯨꯝ ꯂꯩꯕꯅꯦ꯫ ꯏꯆꯦ ꯑꯃ ꯑꯩ ꯅꯈꯣꯏꯗꯩ ꯑꯇꯣꯝꯕ ꯑꯩꯈꯣꯏ ꯅꯨꯄꯥ ꯃꯔꯤ꯫ ꯅꯨꯄꯤ ꯑꯃ ꯑꯣꯏꯕ ꯑꯩꯈꯣꯏ ꯏꯆꯤꯟꯜ ꯏꯅꯥꯎꯗꯣ꯫
ꯑꯣ ꯑꯩꯈꯣꯏꯁꯨ ꯅꯨꯄꯥ ꯃꯔꯤꯅꯦ ꯅꯨꯄꯤ ꯃꯔꯤꯅꯦ ꯑꯩꯈꯣꯏꯁꯨ꯫
ꯅꯨꯡꯉꯥꯏꯔꯝꯒꯅꯤꯀꯣ ꯂꯣꯏ ꯌꯨꯝ ꯄꯥꯜꯂꯝꯃꯅꯤꯀꯣ ꯑꯗꯨꯗꯤ꯫
ꯍꯣꯏ ꯂꯣꯏ ꯂꯣꯏꯅ ꯌꯨꯝ ꯄꯥꯟꯅꯈ꯭ꯔꯦ ꯑꯗꯨꯕꯨ ꯑꯇꯣꯟꯕꯒ ꯑꯇꯣꯟꯕꯤꯁꯦ ꯌꯨꯝ꯫ ꯄꯥꯟꯗ꯭ꯔꯤꯌꯦ ꯂꯩꯁꯥ ꯄꯥꯈꯪꯗꯅ ꯂꯩꯔꯤꯌꯦ꯫
ꯃꯇꯝ ꯂꯥꯛꯀꯅꯤꯗ ꯑꯗꯨꯝ ꯂꯣꯏꯅꯃꯛ꯫
ꯍꯣꯏ ꯋꯥꯠꯂꯤꯗ ꯃꯣꯏꯗꯤ ꯑꯉꯥꯡ ꯑꯣꯏꯔꯤꯗ꯫
ꯍꯣꯏ꯫ ꯎꯝ ꯈꯪꯗ꯭ꯔꯥ ꯑꯩꯁꯨ ꯇꯥꯡ꯫ ꯇꯔꯨꯛꯇ ꯑꯩꯈꯣꯏ ꯀꯣꯂꯦꯖꯇ ꯀꯥꯕ ꯍꯧꯔꯅꯤ ꯑꯃꯨꯛ꯫
ꯑꯣ ꯂꯝꯄꯥꯛꯇꯔꯥꯁꯤꯡ꯫
ꯑꯩ ꯆꯤꯡꯁꯨ ꯅꯠꯇꯦ ꯇꯝꯄꯥꯛꯁꯨ ꯅꯠꯇꯦ ꯑꯩꯅ ꯂꯩꯕꯗꯣ꯫ ꯌꯥꯝꯅꯗꯤ ꯂꯥꯞꯇꯦ꯫ ꯍꯣꯏ ꯌꯥꯝꯅꯗꯤ ꯂꯥꯞꯄꯗꯤ ꯑꯣꯏꯗꯦ ꯇꯔꯥꯃꯉꯥꯒꯨꯝꯕꯗꯤ ꯂꯥꯞꯂꯝꯅꯤ꯫ ꯀꯤꯂꯣꯃꯤꯇꯔꯗꯣ꯫